ꯍꯜ ꯍꯥꯎ
ꯍꯥꯥꯎ
ꯑꯥꯎ
ꯇꯥ
ꯏꯅꯔꯖꯤꯅꯦ ꯑꯩꯈꯣꯏꯗꯤ ꯏꯅꯔꯖꯤ
ꯋꯥꯎ
ꯀꯔꯤꯅꯣ
ꯀꯩ ꯀꯩ ꯀꯩ ꯀꯩ ꯌꯦꯟꯖꯥꯡ ꯆꯥꯔꯣ ꯀꯩ ꯐꯨꯔꯦꯅꯔꯁꯤꯒ ꯂꯩꯔꯝꯃꯤꯖꯤꯕꯣ
ꯑꯁ ꯑꯍꯥꯎꯕꯅꯤꯅꯦꯍꯦ ꯅꯪꯕꯣ
ꯀꯩ ꯀꯩ ꯆꯥꯊꯔꯛꯑꯒꯦ
ꯍꯥꯏꯔꯣꯏꯗ
ꯍꯥꯏꯔꯛꯎꯗ
ꯅꯪ ꯍꯥꯏꯔꯒ ꯅꯊꯤꯟ ꯆꯨꯝꯒꯦ ꯍꯥꯏꯔꯣ
ꯑꯁ ꯑꯩꯁꯨ ꯌꯦꯟ ꯊꯣꯡꯕ ꯆꯥꯁꯦ ꯆꯥꯏꯌꯦ
ꯑꯩ ꯄꯨꯛꯀꯁꯦ ꯀꯪꯈꯠꯂꯒꯅꯦ ꯑꯩ ꯂꯩꯔꯤꯁꯦ ꯇꯞꯇꯥꯥꯏ ꯆꯥꯁꯤꯜꯂꯒ
ꯑꯩ ꯄꯨꯛ ꯊꯟꯕꯅꯤꯅ ꯍꯧꯖꯤꯛ ꯅꯪꯟꯅ ꯍꯥꯏꯅꯤꯡꯕ ꯍꯥꯏꯔꯛꯑꯣ ꯑꯩ ꯍꯧꯖꯤꯛ ꯆꯥꯅꯤꯡꯕ ꯑꯝꯇ ꯐꯥꯎꯔꯣꯏ ꯍꯤꯡꯖꯥꯕꯤꯖꯪ ꯅꯤꯅ ꯄꯥꯈꯠ ꯂꯤꯗꯣ
ꯍꯤꯟꯗꯡ ꯅꯦ ꯀꯥꯏ ꯈꯟꯗꯟꯅꯔꯨꯔꯦ ꯌꯦꯟ ꯊꯣꯡꯕꯗꯣ
ꯍꯣꯏ
ꯅꯩꯀꯣ
ꯂꯥꯏꯔꯕ ꯈꯣꯏꯗꯤ ꯌꯦꯟ ꯊꯣꯡꯕ ꯆꯥ ꯂꯩꯇꯕ
ꯅꯪ ꯅꯩꯔꯦꯀꯣ
ꯏꯟꯅꯥ ꯈꯨꯨꯟꯕ ꯅꯪ ꯀꯩ ꯆꯥꯒꯦ ꯍꯥꯏꯔꯛꯑꯣ
ꯏꯟꯅꯥ ꯈꯨꯨꯟꯕ ꯑꯩꯗꯤ ꯉꯥꯅꯨ ꯆꯥꯏꯌꯦ ꯍꯥꯥ ꯍꯥ ꯀꯥꯝꯕ ꯆꯍꯤ ꯑꯅꯤ ꯐꯥꯔꯕ ꯑꯃ
ꯑꯁ ꯍꯅꯨꯕ ꯑꯗꯨꯁꯨ
ꯑꯁ
ꯋꯥꯟ ꯊꯥꯎꯖꯟ ꯐꯥꯏꯚ ꯍꯟꯗ꯭ꯔꯦꯠ
ꯀꯥꯀꯥꯛ ꯎ ꯍꯥꯎꯕꯗꯣ ꯆꯤꯛꯄ ꯉꯝꯗꯕꯗꯣ
ꯅꯪ ꯉꯥꯅꯨ ꯑꯔꯤꯔꯛ ꯆꯥꯖꯗꯔꯤꯕꯣ ꯅꯪꯕꯣ ꯄꯨꯟꯁꯤꯒꯤ ꯆꯥꯔꯝꯈꯤꯔꯣꯏ ꯈꯪꯉꯦ
ꯁꯤꯠꯇꯥꯕꯗꯤ ꯇꯧꯅ ꯔꯣꯏꯁꯤ
ꯆꯥꯔꯝꯒꯤꯔꯣꯏ ꯆꯥꯔꯝꯒꯤꯔꯣꯏ
ꯆꯍꯤ ꯐꯥꯕꯅ ꯆꯍꯤ ꯑꯅꯤ ꯅꯨꯡ ꯑꯣꯜꯂꯝꯃꯅꯤ
ꯎꯝ ꯅꯪ ꯆꯥꯗ꯭ꯔꯤꯌꯦ ꯑꯗꯨꯅꯦ ꯑꯩꯅ ꯍꯥꯏꯗꯣ ꯅꯪ ꯉꯥꯅꯨ ꯑꯔꯤꯕ ꯆꯥꯗ꯭ꯔꯤ
ꯑꯣꯏꯕꯨꯗꯤ ꯅꯣꯡ ꯑꯣꯟꯂꯦ
ꯆꯥꯗ꯭ꯔꯤꯕ ꯆꯥꯐꯪꯗꯕꯅꯤꯁꯦ ꯆꯥ ꯐꯪꯗꯕ ꯃꯤꯁꯦ ꯁꯨꯃꯥꯏꯅ ꯑꯗꯨꯝ ꯍꯥꯏꯕꯅꯤ
ꯇꯥꯅꯤꯡꯗꯦ ꯇꯥꯅꯤꯡꯗꯦ ꯑꯩꯈꯣꯏ ꯉꯥꯅꯨ ꯌꯥꯝ ꯂꯣꯏꯔꯝꯒ꯭ꯔꯖꯥꯅꯤ
ꯑꯗꯨꯏ ꯃꯃꯥꯡꯗ ꯃꯌꯥꯝ ꯂꯣꯏꯔꯝꯃꯦ
ꯅꯣꯏ ꯆꯥꯛ ꯄꯤꯖꯗꯕꯗꯒꯤ ꯁꯤꯈꯤꯕꯗꯣ ꯍ ꯃꯌꯥꯡ ꯀꯪꯉꯒ
ꯅꯠꯇꯤꯌꯦ
ꯆꯍꯤ ꯑꯍꯨꯝꯃꯨꯛꯁꯨ ꯉꯥꯅꯨ ꯑꯃ ꯆꯥꯕꯗ ꯆꯤꯛꯉꯝꯗꯗꯅ
ꯄꯨꯔꯥ ꯁꯟ ꯁꯤꯡꯖꯨ ꯆꯥꯕꯗꯨ ꯃꯉꯥꯏ ꯅꯥꯕꯅꯦ ꯁꯥꯏꯕꯒꯤ
ꯅꯪ ꯀꯗꯧꯔꯤꯒꯦ ꯅꯨꯉꯥꯏꯔꯤꯕꯣ
ꯑꯩꯔꯣ ꯑꯩ ꯅꯨꯡꯉꯥꯏꯔꯤ
ꯉꯥꯅꯨꯆꯥ ꯐꯪꯗꯕꯤ ꯂꯥꯏꯔꯕꯤ ꯆꯕꯣꯠꯅꯕꯤ
ꯆꯕꯠꯅꯕꯤꯒꯥꯏ ꯇꯥꯏꯅꯦꯡꯗꯦ ꯑꯩ ꯄꯨꯛ ꯀꯪꯈꯠꯂꯒ ꯇꯥꯔꯤ ꯍꯥꯏꯖꯦ ꯇꯥꯗ꯭ꯔꯣ
ꯆꯂꯣ ꯍꯦ ꯇꯥꯅꯤꯡꯗꯦ ꯆꯂꯣ ꯑꯁꯥꯏꯗ
ꯑꯩ ꯂꯦꯡ ꯑꯣꯞꯄ ꯉꯝꯗꯗꯅ ꯑꯩ ꯍꯧꯒꯠꯄ ꯉꯝꯗꯗꯅ ꯇꯥꯔꯒꯅꯦ ꯑꯩ ꯂꯩꯖꯦ ꯃꯌꯥꯝ ꯆꯪꯗ ꯆꯤꯡꯈꯠꯅꯔꯤꯕꯅꯦꯖꯥ ꯑꯩ ꯆꯥꯛ ꯆꯥꯆꯥ
ꯅꯋꯥꯅ ꯄꯤꯒꯦ ꯄꯤꯖꯕꯗ ꯄꯋꯥ ꯑꯃ ꯉꯥꯏ ꯈꯕ ꯅꯣꯏ ꯃꯥꯗꯣ ꯅꯉꯣꯟꯗ ꯀꯌꯥꯃ ꯄꯤꯖꯗꯣꯏꯅꯣ
ꯀꯤꯖꯤ ꯑꯃ ꯇꯦ ꯑꯅꯤꯅꯦ ꯊꯣꯡꯉꯤꯁꯦ
ꯍꯥꯍꯥꯍꯥꯍꯥꯍꯥ ꯑ ꯂꯥꯏꯅ ꯍꯥꯏꯔꯕꯨ ꯊꯥꯖꯔꯣꯏ ꯏꯕꯦꯝꯃ ꯅꯪ ꯋꯥꯗꯣ ꯈꯣꯏ ꯀꯨꯠ ꯈꯣꯏ ꯀꯨꯠꯇꯨꯒꯤꯅꯦ ꯍꯥꯏꯔꯒ ꯆꯥꯊꯣꯛꯂꯩꯔꯝꯃꯦꯗꯣꯔ ꯅꯪꯅ
ꯑꯩ ꯀꯨꯠꯇꯤꯖꯤꯗꯤ ꯌꯥꯝ ꯆꯥꯎꯔꯦꯌꯦ ꯇꯧꯕꯗꯣ
ꯍꯍꯥ
ꯑꯩꯈꯣꯏꯖꯨ ꯋꯦꯠꯅ ꯅꯠꯇꯗꯤ ꯆꯥꯗꯦ ꯇꯧꯔꯒ
ꯑꯈꯣꯏ ꯀꯨꯇꯨ ꯂꯩꯇꯦ
ꯇꯒꯤꯅꯤ ꯍꯥꯏꯔ ꯅꯪ ꯆꯥꯊꯣꯛꯑꯝꯃꯦꯕ
ꯅꯪ ꯑꯣꯏꯔꯝꯒꯅꯤ ꯅ ꯅꯣꯏ ꯀꯨꯠꯇꯨ ꯂꯩꯗꯥꯏ ꯈꯣꯏꯗꯤ ꯂꯩꯇꯦ
ꯅꯣ ꯅꯪ ꯑꯩꯉꯣꯟꯗ ꯐꯣꯟꯗꯒ ꯋꯥꯊꯤ ꯉꯥꯡꯒꯦꯅ ꯇꯧꯔꯤ ꯑꯣꯏꯔꯝꯒꯅꯤꯅꯦ
ꯃꯥꯟꯅꯦꯃꯤ
ꯋꯥꯊꯤ ꯌꯥꯕ ꯃꯤꯔ
ꯌꯥꯕ ꯃꯤꯅꯤ
ꯑꯩ ꯋꯥꯊꯤ ꯌꯥꯗ꯭ꯔꯦ ꯍꯧꯖꯤꯛꯀꯥꯟ ꯑꯩꯗꯤ ꯄꯣꯏꯂꯁ ꯆꯠꯂꯦ ꯍꯧꯖꯤꯛ
ꯋꯥꯎ ꯀꯝ ꯇꯨ ꯗ ꯄꯣꯏꯟ
ꯑꯗꯨꯗꯤ ꯄꯣꯏꯟꯗ ꯉꯥꯡꯗꯔꯛꯑꯣ ꯍꯧꯖꯤꯛ
ꯅꯪꯉꯣꯟꯗꯅꯤꯅꯦ ꯍꯪꯒꯤꯁꯦ
ꯑꯣ ꯅꯪꯉꯣꯟꯗꯅ ꯍꯥꯏꯔꯤꯁꯦ ꯄꯣꯏꯟꯗ ꯉꯥꯡꯊꯣꯔꯛꯑꯣ ꯅꯪ ꯄꯣꯏꯟ ꯑꯣꯏꯅ ꯇꯧꯔꯦꯗꯥꯏꯅꯦ
ꯀꯔꯤꯅꯣ ꯍꯧꯖꯤꯛꯀꯥꯟꯁꯤꯕꯨ ꯂꯥꯏ ꯂꯥꯏꯁꯨꯒ ꯑꯝ ꯄꯥꯗ꯭ꯔꯕꯣ
ꯀꯩ ꯂꯥꯏ ꯂꯥꯏꯁꯨꯅꯣꯗꯥ
ꯑꯣꯏꯁꯨ ꯑꯣꯏꯔꯣꯏꯗꯧꯗꯨꯗ ꯍꯣꯏꯗ ꯄꯥꯔꯨꯅꯣ ꯀꯩꯗꯧꯗꯣꯏꯅꯣ ꯊꯕꯛ ꯊꯥꯖꯤꯟꯅꯕ ꯄꯩꯁꯥ ꯗꯨꯅ ꯁꯤ ꯌꯦꯟ ꯊꯣꯡ ꯆꯥꯎ ꯈꯟꯁꯨ ꯈꯜꯂꯔꯣꯏ
ꯈꯟꯁꯨ ꯈꯜꯂꯔꯣꯏ
ꯊꯕꯛ ꯊꯥꯖꯤꯟꯅꯕ ꯄꯩꯁꯥꯗꯨꯅ ꯀꯣꯏ ꯆꯠꯊꯣꯛꯑꯣ ꯏꯕꯦꯝꯃ
ꯑꯩ ꯄ꯭ꯂꯁ ꯃꯥꯏꯅꯁ ꯄꯨ ꯍꯩꯇꯦ ꯍꯧꯖꯤꯛ
ꯀꯅꯗꯕ ꯂꯥꯏꯀ ꯇꯝꯖꯤꯟꯗꯅ ꯄꯥꯝꯃꯨꯗꯔ ꯈꯪꯗꯦ ꯅꯪ ꯊꯥꯛꯄꯗ ꯄꯩꯁꯥꯅꯨꯡꯁꯥ ꯌꯥꯝ ꯆꯩꯉꯝꯒꯅꯤ
ꯀꯔꯤ
ꯀꯔꯤ
ꯅꯪꯗꯤ ꯂꯥꯏꯔꯤꯛ ꯄꯥꯔꯝꯒꯅꯤꯅꯦ ꯅꯪꯗꯤ ꯂꯥꯏꯕ꯭ꯔꯦꯔꯤꯗ ꯅꯨꯡꯇꯤꯒꯤ ꯀꯨꯜꯂꯦꯁꯦ ꯆꯨꯝꯕ꯭ꯔꯥ
ꯈꯣꯏꯗꯤ ꯂꯥꯏꯔꯤꯛꯀꯤ ꯃꯤꯅꯤ ꯀꯩꯅꯣ ꯑꯩꯈꯣꯏ ꯂꯥꯏꯔꯤꯛꯇꯒꯤ ꯍꯧꯔꯛꯄꯅꯦ ꯂꯥꯏꯔꯤꯛꯁꯦ ꯑꯩꯈꯣꯏꯅ ꯁꯥꯔꯝꯃꯤꯅꯦ ꯊꯥꯏꯅ ꯑꯩꯁꯦ ꯂꯥꯏꯔꯤꯛ
ꯎꯝ
ꯔꯤ ꯔꯤꯕꯣꯜ ꯇꯧꯔꯤꯅꯦ ꯔꯤꯟꯒ꯭ꯔꯥꯅꯦꯠ ꯀꯥꯏ ꯍꯥꯏꯕꯗꯣ ꯁꯤ ꯒꯔ꯭ꯥꯅꯦꯠ ꯀꯥꯏꯁꯦ
ꯅꯍꯥꯟ ꯆꯦ ꯄꯔꯤꯌꯥ ꯋꯥꯔꯤ ꯁꯅꯩꯌꯦ ꯑꯗꯨꯗ ꯆꯦ ꯄꯔꯤꯌꯥꯒ
ꯎꯝ
ꯑꯗ ꯅꯪꯒꯤ ꯋꯥꯔꯤ ꯇꯧꯕ
ꯎꯝ ꯀꯩ ꯀꯥꯏ ꯇꯧꯔꯤꯕ ꯑꯩ ꯋꯥꯔꯤꯗꯤ
ꯂꯥꯏꯔꯤꯛ ꯂꯥꯏꯁꯨꯒꯤ ꯋꯥꯔꯤ ꯁꯨꯝ ꯁꯥꯔꯝꯕꯅꯦ ꯑꯗꯨꯗ ꯅꯪ ꯂꯥꯏꯔꯤꯛ ꯌꯥꯝ ꯄꯥꯏ ꯂꯥꯏꯕ꯭ꯔꯦꯔꯤꯗ ꯊꯦꯡꯅꯩ ꯅꯍꯥꯟ ꯍꯥꯏꯔꯛꯄ
ꯎꯝ
ꯃꯥꯆꯤ ꯑꯌꯨꯛ ꯑꯌꯨꯛꯇ ꯐꯅꯉꯜꯂꯤ ꯊꯦꯡꯅꯩꯗꯣꯅ ꯍꯥꯏꯔꯛꯄ
ꯃꯥꯔꯣꯏ ꯍꯩꯗꯣꯡꯑꯕ ꯑꯩꯩꯅ ꯇꯨꯃꯤꯟ ꯇꯨꯃꯤꯟ ꯇꯧꯖꯩ ꯊꯕꯛꯁꯦ
ꯅꯪꯗꯤ ꯈꯔ ꯇꯧꯔꯝꯃꯤꯖꯠꯅꯤꯅꯦ ꯇꯨꯃꯤꯟ ꯇꯨꯃꯤꯟꯅ ꯂꯥꯏꯔꯤꯛ ꯄꯥꯔꯝꯗꯥꯏꯗ ꯂꯥꯏꯔꯤꯛ ꯄꯥꯅꯤꯡꯗꯕꯁꯤꯡꯁꯦ ꯍꯧ ꯍꯧꯗꯅ ꯂꯥꯏꯔꯤꯛ ꯄꯥꯔꯨꯁꯤ ꯂꯥꯛꯑꯣ ꯂꯥꯎ ꯀꯝ ꯀ ꯍꯥꯏꯗꯅ ꯄꯨꯒꯦ ꯍꯥꯏꯕ ꯋꯥꯈꯜ ꯂꯩꯇꯦ ꯅꯪ ꯇꯨꯃꯤꯟꯅ ꯅꯇꯣꯝꯗ ꯄꯥꯕ ꯅꯠꯇ꯭ꯔꯥ
ꯅꯪꯒꯤ ꯑꯗꯨꯒꯨꯝꯕ ꯊꯝꯃꯣꯏ
ꯑꯣꯏꯔꯔꯣꯏ ꯍꯥꯏꯇꯥꯔꯒꯗꯤꯅꯦ ꯑꯣꯏꯕ ꯌꯥꯕ ꯊꯕꯛ ꯇꯧꯕ
ꯀꯩꯅꯣ ꯑꯣꯏꯕ ꯌꯥꯕ ꯊꯕꯛ ꯑꯗꯤ
ꯅꯪ ꯍꯧꯖꯤꯛ ꯇꯧꯔꯤꯁꯦ
ꯆꯥꯔꯒ ꯇꯨꯝꯃꯒ
ꯍꯣꯏ
ꯆꯨꯝ ꯂꯤꯁꯜꯂꯛꯑꯒ
ꯑ
ꯑꯦ ꯀꯦꯗꯧꯗꯣꯢꯕ
ꯀꯥꯟꯅꯕ꯭ꯔꯣ ꯗꯣ
ꯁꯨꯝ ꯂꯤꯁꯜꯂꯛꯑꯒ ꯁꯨꯝ ꯊꯤꯖꯜꯂꯛꯑꯒ ꯁꯨꯝ ꯍꯅꯨꯁꯜꯂꯛꯑꯒ
ꯎꯝ ꯁꯤꯒ꯭ꯔ ꯂꯣꯏꯔꯦ
ꯑꯥ
ꯑꯗꯨꯅꯦ ꯄꯨꯟꯁꯤ ꯑꯃꯨꯛꯇꯪ ꯄꯣꯛꯄ ꯃꯤꯑꯣꯏꯕ ꯄꯨꯟꯁꯤ ꯍꯥꯏꯔꯤꯁꯤꯅꯦ
ꯑꯃꯨꯛꯇꯪ ꯄꯣꯛꯄ ꯃꯤꯑꯣꯏꯕ ꯄꯨꯁꯤꯁꯦ ꯅꯪꯅ ꯂꯥꯏꯕ꯭ꯔꯦꯔꯤꯗ
ꯀꯥꯟꯅꯗꯕꯗ ꯅꯦ ꯋꯥꯈꯟ ꯌꯥꯝ ꯈꯜꯂꯨꯅꯨ ꯁꯦꯁ ꯅꯩꯔꯦꯍꯦ ꯄꯥꯎꯇꯥꯛꯁꯦ ꯖꯥꯠ ꯖꯥꯠꯅꯤ ꯂꯤꯈꯥꯏꯔꯤꯖ ꯀꯩꯅꯣꯕꯨ ꯃꯥ ꯅꯪ ꯂꯥꯏꯔꯤꯛ ꯄꯥꯁ ꯀꯦꯕ
ꯑꯣ ꯍꯣꯏ ꯈꯒꯥ ꯍꯧꯔꯛ ꯑꯣꯅ ꯍꯥꯏꯒꯦ ꯇꯧꯅꯤ
ꯍꯥꯥ
ꯈꯔ ꯍꯧꯔꯛꯑꯣ ꯂꯥꯏꯕ꯭ꯔꯦꯔꯤꯗ ꯀꯨꯟ ꯆꯠ ꯀꯗꯥꯏꯗ ꯖꯨꯒꯥ ꯀꯨꯟꯒꯦ ꯍꯜꯂꯣ ꯇꯥꯗ꯭ꯔꯣ
ꯍꯜꯂꯣꯚꯩꯌꯥ
ꯍꯩꯃꯥ
ꯍꯜꯂꯣ ꯍꯜꯂꯣ ꯀꯜ ꯀꯗꯤ ꯇꯧꯈ꯭ꯔꯒꯦ
ꯍꯥꯎꯔꯕꯣ
ꯍꯜꯂꯣ
ꯍꯜꯂꯣ ꯀꯩꯃꯥ ꯇꯧꯏꯁꯤꯕꯣ
ꯑꯥ ꯗꯩ
ꯑꯔꯣꯢ ꯇꯥꯎ ꯐꯒ꯭ꯔꯦ ꯑꯩꯗꯤ ꯂꯧꯏꯅ ꯇꯥꯏ
ꯇꯣ
ꯍꯂꯣ
ꯇꯥꯔꯕꯣ ꯇꯥꯔꯕꯣ
ꯇꯥꯏꯌꯦ
ꯇꯥꯏꯌꯦ ꯑꯣ ꯑꯁ ꯑꯩ ꯉꯁꯥꯏꯗꯩ ꯑꯦꯔꯄꯤꯁ ꯁꯝꯖꯜ ꯂꯩꯔꯝꯃꯤꯅꯤꯅꯦ
ꯍꯥꯥ
ꯏꯌꯥꯔꯄꯤꯁ ꯁꯝꯖꯤꯜ ꯂꯩꯔꯝꯃꯤꯅꯤꯅꯦ ꯑꯩꯅ ꯀꯣꯏꯂꯥꯎ ꯂꯥꯎꯔꯤ ꯁꯣꯝꯗ
ꯅꯪ ꯏꯌꯥꯔꯄꯤꯁ ꯁꯝꯒꯅꯤ ꯅꯪ
ꯍ
ꯑꯩꯗꯤ ꯂꯣꯏ ꯇꯥꯏꯌꯦ ꯇꯨ
ꯏꯌꯥꯔꯄꯤꯁ ꯅꯥꯀꯣꯡꯗ ꯍꯥꯞꯇꯕ꯭ꯔꯣ ꯏꯌꯔꯄꯤꯁ ꯁꯝꯖꯜꯂꯒ ꯑꯩ ꯀꯣꯏꯂꯥꯎ ꯂꯥꯎ ꯂꯩꯔꯝꯃꯦ ꯉꯁꯥꯏꯗꯩꯩ ꯉꯥꯎꯕꯩ ꯇꯥꯏꯄꯇꯒ
ꯃꯈꯨꯠ ꯃꯁꯥ ꯌꯥꯝ ꯂꯦꯡꯕꯅꯦ ꯑꯗꯨꯅꯅꯦ ꯇꯨꯃꯤꯟꯅ ꯂꯩꯕ ꯍꯩꯅꯗꯕꯅꯦ
ꯏꯌꯥꯔꯄꯤꯁ ꯊꯤꯟꯕ꯭ꯔꯣ
ꯊꯤꯟꯗꯦ
ꯀꯔꯤꯒꯤꯅꯣ ꯍꯥꯏꯁꯦ
ꯑꯩ ꯏꯌꯥꯔꯄꯤꯁ ꯌꯥꯗ꯭ꯔꯦ
ꯀꯩꯗꯧꯔꯒꯦ
ꯌꯥꯒꯤꯗ꯭ꯔꯦ ꯃꯥꯒꯤ ꯃꯅꯥꯗ ꯌꯥꯌꯔꯗꯣ ꯇꯠꯂꯦ
ꯑꯩꯒꯤ ꯏꯌꯥꯔꯄꯤꯁ ꯁꯤꯜꯂꯀꯥꯟꯗ ꯉꯥꯡꯕ ꯇꯥꯕ꯭ꯔꯣ
ꯅꯪ ꯉꯥꯡꯕ ꯇꯥꯏ
ꯅꯪ ꯌꯥꯗ꯭ꯔꯣ ꯍꯥꯏꯁꯦ
ꯑꯩꯒꯤ ꯌꯥꯗꯦ
ꯌꯦꯡꯉꯣ ꯌꯦꯡꯉꯣ
ꯇꯥꯗꯦ
ꯌꯦꯡꯉꯣꯃꯤ
ꯑꯩꯁꯨ ꯈꯜꯂꯨꯔꯦ
ꯍꯥ
ꯅꯪ ꯃꯩ ꯃꯨꯠ ꯈꯔꯖꯥꯠꯂꯥꯅ ꯈꯜꯂꯨꯔꯦꯕ
ꯃꯩ ꯃꯨꯠꯇꯦꯗ
ꯀꯥ ꯇꯧꯔꯤꯒꯦ ꯀꯥ ꯇꯧꯔꯤꯒꯦ
ꯐꯝꯒꯦ ꯇꯧꯔꯤꯌꯦ ꯍꯜꯂꯣ
ꯇꯥꯏ ꯌꯦ
ꯃꯏ ꯇꯥꯕ꯭ꯔꯣ
ꯇꯥꯗ꯭ꯔꯗꯤ ꯀꯩꯅꯣꯅꯦ
ꯏꯪꯅꯤ
ꯅ ꯀꯩꯒꯤꯅꯣꯕ ꯅꯪ ꯉꯁꯤ ꯐꯣꯟ ꯇꯧꯔꯛꯏꯁꯦ ꯑꯩꯉꯣꯟꯗ
ꯀꯩꯁꯨ ꯂꯩꯇꯦꯗ ꯁꯨꯝ ꯂꯔꯤꯛ ꯂꯥꯏꯁꯨꯁꯦ ꯄꯃꯤꯟꯅꯁꯦꯅ ꯍꯥꯏꯒꯦ ꯇꯧꯅꯦ
ꯀꯔꯤ
ꯂꯥꯏꯔꯤꯛ ꯂꯥꯏꯁꯨꯗꯣ ꯑꯈꯪ ꯈꯪꯗ ꯇꯊꯣꯛ ꯇꯁꯤꯟ ꯇꯧꯔꯒ ꯊꯂꯞ ꯐꯥꯃꯤꯟꯅꯁꯦꯅ ꯑꯩꯁꯦ
ꯆꯣꯔꯣ ꯆꯔꯥ ꯆꯣꯔꯣ ꯆꯔꯥ ꯌꯝ ꯇꯧꯔꯦ
ꯏꯌꯔꯄꯤꯁꯂꯣ
ꯑ
ꯑꯩꯅ ꯌꯥꯗꯕꯅꯦ ꯍꯥꯏꯔꯦ
ꯌꯥꯔꯦ ꯑꯩ ꯑꯩ ꯅꯪꯗꯧꯅ ꯃꯤ ꯑꯔꯦꯝꯕ ꯅꯠꯇꯦ ꯑꯩ ꯊꯕꯛ ꯇꯧꯒꯦ
ꯊꯝꯃꯣ ꯌꯔꯦ